ꯑꯩꯅ ꯇꯧꯕꯗꯤ ꯌꯥꯏꯀꯣ
ꯑꯥꯎ ꯌꯥꯏ ꯀꯩꯅꯣ
ꯊꯕꯛ ꯁꯦꯝꯕ꯭ꯔꯣ
ꯆꯤꯇꯗ
ꯅꯣꯏꯕꯨ ꯂꯝꯕꯤ ꯀꯌꯥꯝ ꯀꯌꯥꯝ ꯆꯠꯅꯈ꯭ꯔꯒꯦ
ꯀꯩ ꯍꯥꯏꯕ
ꯂꯝꯕꯤ ꯀꯌꯥꯝ ꯀꯌꯥꯝ ꯁꯥꯡꯅ ꯆꯠꯅꯈ꯭ꯔꯒꯦ ꯍꯥꯏꯕ
ꯆꯠ ꯁꯜꯄ ꯍꯧ ꯆꯗ
ꯑꯩꯈꯣꯏꯁꯨꯅꯦ ꯊꯦꯡꯒꯨꯒꯨꯝꯅ ꯆꯜꯂꯤꯠꯂꯤꯌꯦ
ꯑꯥ
ꯎꯝ ꯆꯥꯛ ꯊꯣꯡꯅꯔꯕ꯭ꯔꯣ
ꯑꯁꯨ ꯋꯥꯍꯂꯤꯌꯦ
ꯎꯝ ꯎꯝ ꯑꯩꯈꯣꯏꯗꯤ ꯊꯣꯡꯕ ꯂꯣꯏꯈ꯭ꯔꯦ
ꯑꯣ ꯀꯔꯤ ꯌꯦꯟꯖꯥꯡ ꯊꯣꯡꯉꯦ
ꯄꯨꯁꯤꯔꯣ
ꯎꯝ
ꯆꯦꯡꯒꯨꯝ ꯑꯉꯧꯕꯒ ꯑꯗꯨꯖꯠ ꯑꯃ ꯊꯣꯡꯉꯦ ꯑꯃ ꯑꯃꯒꯔꯣꯟ ꯏꯔꯣꯏ ꯁꯥꯕ꯭ꯔꯥ ꯑꯗꯨ ꯊꯣꯡꯉꯦ
ꯑ ꯐꯩ ꯐꯩ ꯍꯧꯖꯤ ꯀꯦꯇ ꯋꯥꯒꯦ
ꯐꯤ ꯁꯥꯔꯤꯌꯦ
ꯑꯣ
ꯑꯩꯁꯦ ꯅꯪꯗꯕ ꯉꯁꯤ ꯀꯣ ꯁ ꯇꯧ ꯇꯧꯗ꯭ꯔꯤ ꯑꯗꯨꯒꯤ ꯐꯤ ꯁꯥꯔꯁꯨ ꯉꯁꯤ ꯂꯣꯏꯁꯤꯟꯒꯦ ꯇꯧꯕ
ꯍꯥꯏꯥꯏ ꯆ ꯐꯥꯁꯅꯦ ꯍꯧꯖꯤꯛꯅꯥ
ꯑꯣ ꯍꯣꯔꯦꯟꯗꯤ ꯈꯔ ꯃꯝ ꯈ꯭ꯔꯗꯤ ꯆꯥꯛ ꯆꯥꯕꯒ ꯇꯨꯝꯅꯤꯡꯕꯒ ꯐꯣꯟ ꯇꯧꯕ ꯆꯂꯥꯏꯔꯤ
ꯑꯥ
ꯐꯤ ꯁꯥꯕꯅꯤꯅꯀꯣ ꯀꯨꯏꯅ ꯂꯩꯕ ꯉꯝꯗꯦꯕ ꯅꯨꯡꯗꯥꯡꯗ
ꯑ ꯐꯩ ꯐꯩ ꯅꯣꯡ ꯆꯨꯕ꯭ꯔꯣ
ꯑ ꯉꯁꯥꯏꯗꯤ ꯈꯔ ꯈꯔ ꯆꯨꯔꯝꯃꯦ ꯀꯅꯗꯤ ꯆꯨꯗꯦ ꯍꯧꯖꯤ ꯀ ꯆꯨꯖꯔꯦꯗ ꯑꯦ ꯑꯦꯁ
ꯑꯥꯏꯖꯤ ꯑꯦꯟ ꯑꯦꯝ ꯏ ꯑꯦꯟ ꯇꯤ
ꯀ꯭ꯂꯥꯁ ꯁꯤꯛꯁ ꯀꯥꯔꯤ ꯑꯦꯁꯥꯏꯟꯃꯦꯟꯁ ꯐꯦꯂꯤꯡ ꯈꯪꯗꯦ ꯏꯆꯥ ꯅꯨꯨꯄꯤ ꯅꯣꯏꯗꯤ ꯀꯦꯝꯋꯥꯂꯤꯒꯤ ꯆꯥꯛ ꯊꯣꯡꯗꯧꯕ -
ꯋꯥꯠꯂꯤꯗ ꯄꯨꯡ ꯄꯨꯡ ꯇꯔꯦꯠ ꯅꯤꯄꯥꯜ ꯁ꯭ꯋꯥꯏꯗ ꯍꯧꯗꯣꯏꯅꯦ
ꯍꯁ ꯗꯨꯀꯥꯟꯗꯤ ꯇꯣꯛꯅꯤꯡꯕ ꯃꯇꯝꯅꯤꯍꯦ ꯑꯩꯈꯣꯏꯗꯤ ꯑꯁꯤ ꯑꯁꯤ ꯊꯕꯥꯛ ꯄꯨ ꯑꯣꯏꯒꯤꯦꯔ ꯑꯣꯏꯔꯣꯏꯔ ꯈꯪꯗ꯭ꯔꯦꯍꯦ ꯊꯕꯛ ꯆꯤꯟꯅꯕꯒ
ꯌꯥꯏ ꯌꯥꯏ ꯑꯣꯏꯅꯤ ꯑꯣꯏꯅꯤ
ꯑꯦ ꯊꯕꯛ ꯑꯅꯤ ꯊꯣꯛꯇꯅꯀꯣ
ꯑꯥ
ꯌꯨꯝ ꯄꯥꯄꯤꯒ꯭ꯔꯕ꯭ꯔꯣ
ꯀꯩꯍꯥꯏꯕ
ꯌꯨꯝ ꯄꯥꯟꯕꯤꯈ꯭ꯔꯕ꯭ꯔ ꯍꯥꯏꯕ
ꯑꯩꯅꯅ
ꯑꯩꯈꯣꯏꯗꯤ ꯌꯨꯝ ꯄꯥꯟꯈ꯭ꯔꯦ
ꯐꯩ ꯐ
ꯎꯝ
ꯀꯌꯥꯁꯨ
ꯑꯃꯈꯛꯇ
ꯀꯩ ꯂꯝ
ꯑꯩꯈꯣꯏ ꯂꯝꯗ ꯑꯩꯈꯣꯏ ꯂꯝꯗ ꯄꯥꯜꯂꯦ
ꯑꯣ ꯐꯩꯌꯦ ꯀꯩ ꯇ꯭ꯔꯥꯏꯞꯅꯣ
ꯑꯩꯗꯤ ꯃꯔꯤꯡ ꯇ꯭ꯔꯥꯏꯞꯅꯦ
ꯑꯣ ꯃꯔꯤꯡ ꯐꯩꯅꯦ ꯍꯣꯏꯗꯤ ꯑꯩꯈꯣꯏꯅ ꯔꯣꯡꯃꯩ ꯇꯔꯥꯞ
ꯃꯩꯅ ꯃꯥꯝꯃꯤꯒꯣ
ꯍ ꯍꯣꯏ
ꯅꯣꯏꯔꯣꯡꯉꯩ ꯃꯤꯗꯤ ꯐꯖꯅ ꯈꯪꯅꯔꯝꯅꯤꯀꯣ
ꯑ ꯂꯄ ꯈꯪꯅ ꯁꯋꯥꯏ ꯆꯗꯤ ꯂꯩꯅ
ꯎꯝ ꯑꯁ ꯑꯩꯈꯣꯏꯁꯨ ꯔꯣꯡꯃꯩꯒꯤ ꯊ꯭ꯔꯨꯗ ꯈꯪꯅꯕꯅꯦ ꯑꯩꯈꯣꯏ ꯃꯧꯗꯣ ꯔꯣꯡꯃꯩ ꯑꯣꯏꯕ ꯕꯥ
ꯍꯣꯏ ꯂꯣꯟ ꯔꯣꯃꯩ ꯂꯣꯟ ꯐꯪꯕ꯭ꯔꯣ
ꯈꯪꯗꯦꯗ ꯑꯩꯈꯣꯏ ꯃꯧ ꯂꯥꯛꯄ ꯀꯨꯏꯗ꯭ꯔꯤ ꯆꯍꯤ ꯑꯅꯤꯒꯨꯝ ꯈ ꯈꯛꯇ ꯉꯥꯏꯔꯦ ꯑꯩꯈꯣꯏ ꯌꯨꯝ ꯄꯥꯟꯈꯤꯕ ꯃꯥ ꯂꯥꯛꯇ꯭ꯔꯤꯉꯩꯗ ꯃꯥꯅ ꯍꯥꯏꯕꯤꯕꯒꯤ ꯑꯗꯨꯝ ꯌꯥꯎꯕ ꯋꯥꯅꯤꯗ
ꯎ
ꯎꯝ ꯃꯥ ꯃꯆꯥ ꯑꯃ ꯂꯩꯈ꯭ꯔꯦ ꯃꯥꯏ ꯅꯨꯄꯥꯅ ꯀꯩꯅꯣ ꯄꯥꯁ ꯑꯥꯎꯠ ꯑꯣꯏꯌꯦ ꯌꯥꯝ ꯌꯥꯝ ꯀꯥꯟꯅꯈ꯭ꯔꯦ ꯔꯣꯡꯃꯩꯒꯤ ꯅꯨꯄꯤ ꯂꯧꯕꯒꯤ ꯑꯩꯗꯤ ꯍꯥꯏꯒ꯭ꯔꯨꯞ ꯃꯅꯥꯗ ꯌꯣꯝꯕ ꯄꯩꯁꯥ ꯑꯣꯏꯔꯁꯨ ꯌꯥꯝ ꯀꯥꯟꯅꯈ꯭ꯔꯦ
ꯎꯝꯝ ꯑꯗꯣ ꯀꯩꯅꯣ ꯆꯥꯛ ꯇꯣꯡꯉꯦ ꯍꯥꯏꯕ ꯅꯠꯇ꯭ꯔꯣ
ꯎꯝ ꯆꯥꯛꯁꯨ ꯊꯣꯡꯉꯦ
ꯑꯆꯥ ꯀꯩ ꯀꯩ ꯃꯆ ꯐ
ꯎꯝ ꯆꯦꯡꯒꯨꯝ ꯑꯃꯗꯤ ꯊꯣꯡꯈ꯭ꯔꯦꯕ ꯍꯧꯖꯤꯛ ꯀꯩꯅꯣ ꯎꯝ ꯏꯔꯣꯏꯁꯥꯗꯤ ꯊꯣꯡꯕ ꯍꯧꯎꯗ꯭ꯔꯤ ꯁꯥꯕ꯭ꯔꯣꯅꯦ ꯂꯩꯐꯝꯝꯕꯣ
ꯁꯥꯗꯗ ꯑꯩꯈꯣꯏ ꯂꯩꯐꯝꯅꯤ ꯅꯨꯡꯉꯥꯏ
ꯑꯣ ꯑꯩꯈꯣꯏꯒꯤꯁꯨ ꯅꯨꯡꯉꯥꯏ ꯑꯗꯨꯝ ꯆꯤꯡꯒꯤ ꯃꯇꯥꯏꯗ ꯂꯩꯕ
ꯑ
ꯇꯝꯄꯥꯛ ꯑꯩꯈꯣꯏ ꯂꯩꯐꯝ
ꯀꯥꯏ ꯋꯥꯏꯗꯅꯣ ꯃꯔꯤꯡ ꯖꯒꯥꯗꯣ
ꯑꯗꯨꯔꯣꯝꯗ ꯅꯠꯇ꯭ꯔꯦ ꯑꯁꯣꯝꯗꯒꯤ
ꯏꯝꯐꯥꯜ ꯔꯣꯝꯗꯔꯣ
ꯅꯠꯇꯦ ꯅꯠꯇꯦ ꯑꯗꯨꯔꯣꯝꯗꯤ ꯅꯗ꯭ꯔꯦ ꯑꯁꯣꯝ ꯌꯦꯡꯊꯥꯕꯗ ꯃꯈꯥꯔꯣꯝꯗ
ꯂꯩꯐꯝꯗꯣ ꯇꯥꯛꯄ ꯌꯥꯗꯕꯅꯤꯅ ꯃꯈꯥꯔꯣꯝꯗ ꯌꯦꯡꯊꯈ꯭ꯔꯣ
ꯑꯣ
ꯑ
ꯀꯔꯤ ꯀꯔꯤ ꯌꯦꯦꯟꯖꯥꯡ ꯊꯣꯡꯅ ꯆꯥꯕ꯭ꯔꯣ
ꯉꯁꯤ ꯑꯌꯨꯛꯁꯦ ꯀꯩꯅꯣ ꯁꯧꯈꯦ
ꯑꯣ ꯌꯥꯝ ꯍꯥꯎꯋꯦ ꯌꯥꯝ ꯍꯥꯎꯋꯦ ꯍꯧꯖꯤꯛ ꯃꯇꯝꯅꯦ ꯃꯇꯝ ꯑꯣꯏꯔꯤꯉꯩ ꯆꯥꯛ ꯍꯥꯎꯗꯕꯅꯦ ꯐꯦꯠ ꯕꯔꯅꯔꯁꯅꯦꯕ ꯁꯧꯗ꯭ꯔꯤꯁꯨ
ꯍꯧꯖꯤꯛꯇꯤ ꯄꯩꯁꯥ ꯇꯤꯡꯗꯕꯁꯨ ꯌꯥꯔꯦ ꯐꯦꯠꯚꯅꯁꯀꯨꯝꯗꯤ
ꯎꯝ
ꯁꯧꯒ꯭ꯔꯤ ꯐꯖꯅ ꯊꯣꯛꯈ꯭ꯔꯦꯕ ꯑꯩꯈꯣꯏꯔꯣꯝꯗꯗꯤ
ꯑꯥ
ꯎꯃ ꯍꯥꯏ
ꯕꯤꯜꯗꯤꯡ ꯃꯊꯛꯇ ꯂꯩꯕ ꯅꯨꯡꯉꯥꯏꯅꯤ
ꯑꯣ ꯅꯅꯨꯡꯁꯤꯔꯤ ꯌꯥꯝ ꯂ꯭ꯔꯝꯒꯦꯍꯦ
ꯑꯥ
ꯆꯥꯛꯇꯤ ꯀꯅꯥꯅ ꯊꯣꯡꯗꯧꯔꯣ
ꯀꯣꯏꯅꯥꯎ ꯄꯤ
ꯑꯣ ꯅꯣꯏ ꯁ꯭ꯀꯨꯜ ꯂꯥꯏꯔꯤꯛ ꯇꯝꯅ ꯂꯩꯕꯀꯣ
ꯑꯝ
ꯏꯪꯂꯤꯁ ꯌꯥꯎꯔꯣꯏ ꯍꯦꯛꯦꯛ ꯌꯥꯎꯋꯦ ꯀꯔꯃꯥꯏꯅ ꯇꯧꯁꯦ ꯑꯁꯦꯡꯕ ꯃꯅꯤꯄꯨꯔꯤ ꯃꯅꯤꯄꯨꯔꯤ ꯂꯣꯟ ꯉ ꯋꯥꯍꯩꯕꯅꯦ
꯭ꯔꯣꯀ ꯅ ꯐꯔꯦꯒꯅ
ꯑꯗꯣ ꯃꯤꯅꯗꯤ ꯑꯁꯦꯡꯕ ꯑꯁꯦꯡꯕ ꯂꯣꯟ ꯉꯥꯡꯅꯅꯥꯑꯣ ꯍꯥꯏꯕ
ꯑ
ꯎꯝ ꯇꯝ꯭ꯔ ꯑꯩꯈꯣꯏꯁꯨ ꯆꯤꯡꯃꯤ ꯑꯣꯏꯕꯅꯤꯅꯀꯣ ꯑꯁꯦꯡꯕꯗꯤ ꯂꯣꯏꯅꯗꯤ ꯉꯥꯡꯕ ꯍꯩꯇꯦꯕ
ꯎꯝ ꯆꯞ ꯃꯥꯟꯅꯩꯗ ꯑꯩꯣꯏꯁꯨ ꯆꯤꯡꯃꯤ
ꯍꯜꯂꯣ
ꯑꯩꯗꯤ ꯇꯠꯈ꯭ꯔꯕ꯭ꯔꯥ ꯍꯥꯏꯕꯅꯦ
ꯇꯠꯇꯦ ꯇꯠꯇꯦ
ꯎ ꯅꯣꯏ ꯄꯨꯏ ꯈꯔ ꯀ꯭ꯔꯣ ꯌꯥꯎꯕꯕꯣ
ꯍꯣꯏꯁꯦ ꯉꯁꯤꯅ ꯑꯍꯥꯟꯕꯅꯦ ꯑꯩꯗꯤ
ꯑꯣ ꯑꯩꯅ ꯅꯨꯃꯤꯠ ꯑꯃꯈꯛꯇ ꯍꯦꯜꯂꯦꯍꯦ
ꯑꯝ
ꯉꯔꯥꯡ ꯉꯔꯥꯡ ꯍꯧꯕ
ꯎꯝ ꯑꯩꯅ ꯉꯁꯤ ꯍꯧꯕ
ꯑꯁ ꯅꯪꯅ ꯅꯪꯅ ꯆꯦꯟꯕ ꯍꯥꯟꯈ꯭ꯔꯗꯤꯀꯣ ꯅꯨꯄꯥꯅꯤꯅ
ꯎꯝ
ꯑꯩꯈꯣꯏꯗꯤ ꯅꯨꯄꯤꯅꯤꯅ ꯇꯞꯄꯅꯤꯅ ꯊꯦꯡꯒꯨꯒꯨꯝꯗ ꯑꯣꯏꯔꯁꯨ ꯏꯟꯅꯔꯒꯦ
ꯑꯣ
ꯄꯥꯟꯊꯨꯡꯗꯤ ꯑꯗꯨꯝ ꯂꯦꯡ ꯂꯣꯏꯗꯅ ꯑꯗꯨꯝ ꯂꯩꯔꯝꯒꯅꯤꯗ
ꯑꯥ ꯏꯁꯤꯡ ꯂꯩꯇ꯭ꯔꯦꯅꯦ ꯑꯩꯈꯣꯏꯒꯤ
ꯑꯣ ꯏꯁꯤꯡ ꯀꯔꯝꯃꯥꯏꯅ ꯊꯛꯄ꯭ꯔꯣ ꯋꯥꯇꯔ ꯁꯄ꯭ꯂꯥꯏꯔꯣ
ꯅꯠꯇꯦ ꯍꯥꯏꯗꯤ ꯁꯤꯖꯤꯟꯅꯕ ꯋꯥꯁ
ꯋꯥꯇꯔ ꯁꯄ꯭ꯂꯥꯏ ꯀ ꯊ ꯭ꯔꯣ ꯑ ꯑꯣ ꯑꯩꯈꯣꯏꯗꯤ ꯏꯁꯤꯡꯗꯤꯀꯣ ꯂꯦꯝ ꯐꯥꯈ꯭ꯔꯦ ꯑꯩꯈꯣꯏꯗꯤ ꯇꯨꯔꯦꯟ ꯃꯇꯥꯏꯗ ꯂꯩꯕꯅꯤꯅ
ꯎ ꯁꯤꯡ ꯅꯨꯡꯉꯥꯏꯕ꯭ꯔꯣ
ꯂꯣꯛ ꯂꯩꯕ ꯏꯁꯄ꯭ꯔꯤꯡ ꯋꯥꯇꯔ ꯅꯪ ꯚꯣꯇꯔ ꯋꯥꯇ ꯐꯉꯦꯕ
ꯉꯥ ꯉꯥ ꯐꯥꯕ ꯅꯨꯡꯉꯥꯏꯗꯔꯣ
ꯉꯗꯤ ꯂꯥꯏꯗꯤꯌꯦ ꯇꯨꯔꯦꯟ ꯆꯥꯎꯗꯕꯅꯤꯅꯀꯣ
ꯎꯝ
ꯑꯗꯨ ꯑꯗꯨꯝ ꯌꯥꯏꯕ ꯅꯣꯡ ꯀꯟꯅ ꯆꯨꯔꯁꯨ ꯍꯌꯦꯡꯒꯨꯝꯕ ꯑꯗꯨꯝ ꯏꯁꯤꯡ ꯁꯦꯡꯕ ꯀꯣ ꯆꯤꯡ ꯅꯛꯄꯅꯤꯅ ꯑꯗꯨꯝ ꯏꯁꯤꯡ ꯁꯦꯡꯕ ꯊꯨꯕ ꯑꯟꯏꯟꯇꯦꯜꯂꯤꯖꯦꯕꯜ ꯁꯤ ꯂꯪꯁꯤ ꯀꯔ ꯃꯥꯥꯏ ꯆꯥꯡꯀ꯭ꯔꯂ ꯍꯥꯏ ꯑꯟꯑꯣꯗꯤꯕꯜ ꯅꯣꯏ ꯏꯃꯥ ꯕꯕꯥ ꯑꯩꯈꯣꯏꯗꯤ ꯂꯩꯔꯤꯕ꯭ꯔꯣ
ꯑꯧ ꯂꯩꯔꯤꯌꯦ
ꯑꯣ ꯌꯥꯝ ꯐꯩ ꯌꯥꯝ ꯐꯩ ꯐꯖꯅ ꯇꯧꯑꯣ
ꯑꯧ
ꯃꯣꯏꯗꯤ ꯆꯤꯡꯗ ꯂꯩꯕ꯭ꯔꯣ ꯅꯣꯏꯒ ꯄꯨꯟꯅ ꯂꯩꯕ꯭ꯔꯣ
ꯃꯣꯏꯗꯤ ꯆꯤꯡꯗ
ꯑꯦ ꯑꯁ ꯇꯣꯉꯥꯟ ꯇꯣꯉꯥꯟ ꯂꯩꯕꯁꯨ ꯌꯥ ꯍꯥꯏꯅꯅꯤꯡꯅꯤꯀꯣ
ꯑꯥ ꯃꯇꯝꯅ ꯈꯪꯗꯦ
ꯎꯝ ꯑꯟꯑꯣꯗꯤꯕꯜ ꯑꯩꯁꯨ ꯁꯤꯛꯁꯇꯤꯟ ꯁꯤꯛꯁꯇꯤꯟ ꯊꯣꯛꯇ ꯉꯥꯏꯔꯤꯗ ꯑꯟꯑꯣꯗꯤꯕꯜ
ꯀꯩ ꯍꯥꯢꯕ
ꯇꯥꯁ ꯇꯨ ꯁꯤꯛꯁꯇꯤꯟ ꯈꯛꯇ ꯉꯥꯏꯔꯤꯕ ꯆꯠꯇ꯭ꯔꯤꯕ
ꯑꯩꯖꯤ ꯑꯃꯃ ꯐꯜ ꯍꯆ
ꯊꯤꯟ
ꯀꯒꯤ ꯀꯣ ꯇ ꯌꯥꯗꯦ
ꯍꯣꯔꯅ ꯑꯃꯃꯨꯀ ꯏꯉꯣꯟ ꯇꯔꯣ
ꯑꯥꯎ ꯐꯤ ꯂꯩꯗꯤ ꯊꯧꯔꯀꯦ
ꯎꯝ ꯑꯗꯨꯗꯤ ꯃꯊꯪ ꯃꯊꯪ ꯑꯗꯨꯝ ꯇꯧꯕ ꯌꯥꯔꯦꯕ ꯑꯇꯣꯞꯄꯗꯁꯨ
ꯎꯝ
ꯑꯟꯏꯟꯇꯦꯜꯂꯤꯖꯦꯕꯜ
ꯑꯟꯑꯣꯗꯤꯕꯜ
ꯑꯟꯑꯣꯗꯤꯕꯜ ꯉꯥꯡꯉꯨꯅꯦ ꯇꯃꯤꯟ ꯂꯩ ꯒꯅꯨ ꯅꯦ ꯍꯝ ꯅꯪꯁꯨ ꯀꯔꯤ ꯀꯔꯤ ꯄꯦ ꯄꯦꯄ ꯉꯥꯡꯉꯨꯅꯦ ꯉ ꯅꯪ ꯂꯩꯗꯁꯨ
ꯆ ꯀ ꯉꯥꯡꯁꯦ ꯍꯥꯏꯥꯏꯅꯦ
ꯉꯥꯡꯗꯗꯤ ꯀꯩꯅꯣ ꯇꯧꯔꯣꯏꯗꯧꯕ ꯌꯥꯔꯣꯏꯗꯧꯕ ꯑꯗꯨꯒꯤꯅꯦ
ꯑꯣ
ꯉꯪꯗ꯭ꯔꯗꯤꯀꯣ ꯄꯩꯁꯥ ꯐꯪꯔꯣꯏꯗꯧꯕ ꯌꯥꯝꯂꯣꯏꯗꯧꯕ
ꯑ
ꯎꯝ ꯋꯥꯉꯥꯡꯝꯕ ꯊꯨꯕ ꯇꯥꯟꯅꯕ ꯑꯗꯨꯒ ꯂꯦꯞꯄ ꯌꯥꯗꯕ
ꯑꯆꯥꯆꯥ
ꯎꯝ ꯑꯗꯨꯒ ꯑꯩ ꯃꯃꯤꯡꯁꯨ ꯍꯥꯡꯕ ꯌꯥꯗꯦꯀꯣ ꯂꯩꯐꯝ ꯍꯥꯡꯕ ꯌꯥꯁꯦ ꯅꯪ ꯑꯦ ꯑꯦ ꯍꯪ ꯍꯪꯒꯦ ꯍꯪꯒꯦ ꯇꯧꯋꯦ
ꯎꯝ
ꯅꯆꯟꯅꯨꯄꯤꯗꯤ ꯀꯌꯥꯃꯨꯛ ꯇꯧꯈ꯭ꯔꯦ
ꯑꯩꯣꯏ ꯏꯆꯟ ꯅꯨꯄꯤꯔꯣ ꯀ꯭ꯂꯥꯁ ꯑꯦꯂꯚꯦꯟ ꯈꯌꯥꯗꯒꯤꯅ
ꯑꯣ ꯌꯥꯝ ꯐꯔꯦ ꯅꯪꯗꯤ
ꯑꯩꯅ ꯇ꯭ꯋꯦꯜ ꯍꯂ ꯀꯩꯅꯣ
ꯎꯝ ꯑꯁ ꯌꯥꯝ ꯑꯉꯥꯡ ꯑꯣꯏꯔꯦꯍꯦ
ꯎꯝ